ꯑ
ꯍꯂꯣ
ꯇꯥꯏꯌꯦ
ꯇꯞꯅ ꯈꯨꯝꯃꯛꯑꯦ ꯑꯩꯅꯗꯤ ꯁꯣꯝꯗ ꯀꯔꯥꯎ ꯇꯦꯡꯒꯦ ꯂꯥꯎꯔꯤ
ꯅꯪ ꯈ꯭ꯋꯥꯏꯗꯧ ꯅ ꯅꯣꯛꯅꯤꯡꯉꯤ ꯃꯤ ꯑꯩꯅꯗꯤ ꯁꯣꯝꯗ ꯈꯅꯥꯎ ꯈꯅꯥꯎ ꯀꯩꯅꯣ ꯇꯧꯒꯦꯅ ꯂꯥꯎꯔꯤ ꯍꯥꯏ ꯑꯗꯨꯒ ꯑꯩꯅ ꯇꯞꯅ ꯈꯨꯝꯕꯤꯑꯦꯅꯤ ꯅꯣꯛꯅꯤꯡꯉ ꯌꯥꯝ ꯅꯪꯒꯤ ꯗꯥꯏꯂꯣꯛꯇꯣ ꯈ꯭ꯋꯥꯏꯗ
ꯉꯔꯥꯡꯗꯨꯅꯣ ꯉꯔꯥꯡ ꯉꯔꯥꯡ ꯉꯔꯥꯡꯗꯨ
ꯅꯨꯡꯉꯥꯏꯌꯦ ꯅꯪꯅ ꯏꯁꯩꯒ ꯁꯛ ꯁꯛꯇꯅ ꯇꯧꯔꯒ ꯂꯥꯛꯄ ꯐꯣꯠꯇꯣ ꯌꯨꯝ ꯌꯕ ꯈꯪꯍꯧꯗꯦ ꯑꯗꯨꯒ ꯀꯍꯅꯤ ꯈꯪꯗꯦ ꯌꯥꯝ ꯅꯨꯡꯉꯥꯏꯌꯦ ꯂꯝ ꯅꯪ ꯉꯔꯥꯡ ꯀꯩꯅꯣ ꯇꯧꯔꯒ ꯍꯟꯃꯤꯟꯅꯔꯛꯄꯗꯣ
ꯑꯗꯣ ꯄꯨꯡ ꯀꯌꯥ ꯇꯥꯔꯒꯦ ꯈꯪ ꯑꯩ ꯆꯥꯎꯔꯛ ꯌꯦꯡꯗ꯭ꯔꯦꯉꯣ ꯌꯨꯝ ꯌꯧꯔꯒ ꯑꯣ ꯑꯩ ꯈꯪꯕꯗ ꯃꯗꯨ ꯇꯔꯥꯃꯥꯊꯣꯏ ꯇꯥꯔꯝꯒꯗ꯭ꯔꯥ ꯈꯪꯗꯌꯦ ꯍꯦꯜꯂꯝꯟꯒꯗ꯭ꯔꯪꯗꯤ ꯑꯗꯨ ꯃꯥꯜꯂꯦ ꯍꯥꯏꯕꯗꯤ ꯑꯩꯉꯣꯟꯗ ꯇꯨꯝꯂꯕ꯭ꯔꯣ ꯍꯥꯏꯕ꯭ꯔꯥ ꯃꯤꯁ ꯀꯣꯜ ꯂꯩꯕ꯭ꯔꯥ ꯇꯨꯝꯂꯕ꯭ꯔꯥ ꯀꯩꯅꯣꯗ ꯇꯣꯟꯅ ꯃꯦꯁꯦꯁ ꯊꯥꯔꯛꯄ ꯑꯃ ꯂꯩꯗꯅ
ꯎꯝ
ꯑꯗꯨ ꯄꯨꯡ ꯕꯥꯔꯣ ꯁ꯭ꯋꯥꯏꯗꯅꯦꯕ ꯐꯪꯗꯦ ꯑꯩꯁꯨ ꯉꯁꯤꯗꯣ ꯀ꯭ꯋꯥꯀꯩꯊꯦꯜꯗ ꯆꯠꯀꯗꯧꯕꯗꯣ ꯆꯠꯇ꯭ꯔꯦ ꯁꯨꯃꯥꯏꯅ ꯇꯧꯔꯦ ꯑꯣꯖꯥꯒꯤ ꯃꯆꯥꯅꯨꯄꯥ ꯃꯐꯝ ꯑꯅꯤꯅꯦꯕ ꯀ꯭ꯋꯥꯀꯩꯊꯦꯜꯗꯀꯣ ꯑꯗꯨꯗ ꯑ ꯃꯥꯗꯤꯁ ꯉꯖꯥꯏ ꯃꯆꯥꯁꯤꯅ ꯅꯪꯒꯤ ꯏꯐꯝ ꯊꯣꯛꯄꯗꯣ ꯏꯔꯣ ꯐꯣꯇꯣ ꯗꯔꯀꯥꯔ ꯂꯩꯕꯗꯨꯗꯤ ꯃꯣꯏ ꯈꯤꯇꯪ ꯁꯨꯝ ꯌꯨꯝ ꯀꯩ ꯊꯕꯩ ꯂꯣꯏ ꯁꯊꯣꯏ ꯏꯁꯤꯡ ꯇꯧꯕꯗ ꯈꯤꯇꯪ ꯖꯔ ꯑꯣꯏꯅ ꯌꯥꯝ ꯊꯨꯕ꯭ꯔꯥ ꯍꯛ ꯑꯩ ꯊꯨ ꯅꯨꯃꯤꯠ ꯑꯗꯨꯝ ꯍꯨꯝꯅꯤ ꯃꯔꯤꯅꯤ ꯂꯩ ꯑꯗꯨꯑꯣꯏꯗꯤ ꯑꯗꯨꯗ ꯑꯃ ꯒ꯭ꯌꯥꯟ ꯇꯥꯅ ꯑꯗꯨꯃꯅ ꯇꯧꯔꯁꯤ ꯍꯥꯏꯔꯛꯑꯦ ꯑꯗꯨꯒ ꯑꯃꯅ ꯑꯣꯖꯥꯒꯤ ꯃꯆꯥꯅꯨꯄꯤ ꯑꯃꯅ ꯃꯁꯥꯗꯣ ꯉꯝꯗ꯭ꯔꯦ ꯃꯁꯥꯗꯣ ꯈꯤꯇꯪ ꯁꯨꯝ ꯑ ꯅꯨꯡꯉꯥꯏꯇꯔꯦ ꯃꯥꯁꯦ ꯆꯠꯊꯣꯛꯀꯗꯧꯕ ꯑꯃꯁꯨ ꯂꯩ ꯃꯥꯜꯂ ꯑꯗꯣ ꯉꯁꯤꯗꯤ ꯂꯥꯛꯑꯅꯨ ꯃꯥꯏꯁꯤꯅ ꯍꯣꯔꯦꯟ ꯅꯨꯡꯊꯤꯜ ꯑꯣꯏꯅ ꯂꯥꯛꯑꯣ ꯍꯧꯖꯤꯛ ꯑꯌꯨꯛ ꯂꯥꯛꯀꯗꯧꯗꯣ ꯅꯨꯡꯊꯤꯜ ꯑꯣꯏꯅ ꯂꯥꯛꯑꯣ ꯍꯥꯏꯔꯛꯄ ꯑꯩꯅ ꯅꯨꯡꯊꯤꯤꯟꯗꯣ ꯐꯔꯛ ꯇꯥ ꯑꯩꯁꯦ ꯑꯩꯅ ꯑꯃꯨꯛ ꯑꯩꯗꯤ ꯅꯨꯡꯊꯤꯟꯗꯤ ꯐꯔꯛ ꯇꯥꯗꯧꯕ ꯂꯩ ꯑꯩꯁꯨ ꯊꯕꯛ ꯑꯅꯤ ꯑꯍꯨꯝ ꯆꯠꯅꯒꯗꯧꯕ ꯂꯩ ꯑꯗꯨꯅ ꯍꯟꯗꯛꯁ ꯑꯗꯨꯝ ꯀꯣꯟꯅ ꯂꯥꯛꯑꯒꯦ ꯍꯥꯏꯗꯣꯛꯂꯣꯏ ꯍꯥꯏꯗꯣꯛꯅꯈ꯭ꯔꯦ ꯍꯋꯥꯏ ꯑꯣꯖꯥꯔꯁꯨꯅꯦ ꯑꯩꯅ ꯌꯨꯝ ꯑꯅꯤꯗꯨꯒꯤꯅꯦ ꯑꯣꯖꯥ ꯍꯣꯏꯒꯤꯅꯦꯅ ꯊꯝꯃꯝꯕ ꯈꯃꯥꯡ ꯆꯠꯈ꯭ꯔꯕ ꯂꯩꯍꯧꯔꯕ ꯑꯗꯨꯒꯤ ꯑꯩꯁꯤ ꯕꯤꯕꯨꯂꯥ ꯆꯨꯔꯤ ꯋꯥꯕꯁꯤꯅꯦ
ꯎ
ꯄꯤꯒꯦꯅ
ꯃꯥꯅꯦ ꯑꯗꯨꯕꯨꯗꯤ ꯑꯩꯈꯣꯏꯁꯨ ꯆꯥꯅꯤꯡꯉꯀꯥꯟꯗ ꯐꯠ ꯂꯥꯎꯅ ꯆꯥꯕꯗꯣ ꯅꯣꯏꯗꯒꯤ ꯆꯥꯕꯗꯣ ꯐꯪꯗꯦ ꯍꯥꯏꯕ
ꯒꯥꯔꯤ ꯃꯆꯥ ꯂꯩꯗꯅꯦ ꯂꯥꯛꯄ ꯑꯩ ꯁꯤꯗꯣꯛꯁꯤꯤꯟꯁꯤꯗ ꯌꯥꯝ ꯇꯜꯂꯦ ꯍꯥꯏꯕ ꯍꯧꯖꯤꯛ
ꯎꯝ ꯍꯋꯥꯏꯖꯥꯕꯨꯗꯤ ꯍꯋꯥꯏꯖꯥ ꯑꯅꯤ ꯂꯩꯔꯝꯃꯤ ꯉꯁꯥꯏ ꯑꯌꯨꯛ ꯌꯣꯂꯥꯛꯏꯔꯥ ꯈꯪꯗꯦ ꯉꯔꯥꯡ ꯅꯨꯡꯗꯥꯡ ꯋꯥꯏꯔꯝ ꯂꯍꯧꯔꯤꯔꯣ ꯍꯣꯏ ꯉꯔꯥꯡꯗꯥ ꯅꯨꯡꯗꯥꯡꯋꯥꯏꯔꯝꯐꯥꯎꯗꯤꯤ ꯂꯩꯍꯧꯗꯕꯅꯤ ꯉꯁꯥꯏꯌ ꯂꯧꯕ ꯂꯥꯛꯑꯣ ꯑ ꯍꯥꯥ
ꯉꯁꯒꯤ ꯑꯆꯥꯄꯣꯠ ꯍꯧꯕ꯭ꯔꯥ ꯍꯧꯔꯕꯣ
ꯍꯧꯥꯎꯗꯔꯤꯌꯦ
ꯐꯤꯔꯣꯜ ꯈꯔꯁꯨ ꯍꯧꯖꯤ ꯁꯨ ꯍꯧꯒꯦ ꯇꯧꯍꯧꯕ ꯁꯥꯡꯉꯤꯉꯥꯏꯁꯤꯗ ꯅꯣꯡ ꯆꯤꯡꯒꯤ ꯐꯤꯕꯝꯁꯦ ꯐꯠꯇꯦ ꯏꯔꯨꯝ ꯂꯨꯝ ꯂꯨꯝꯂꯞ ꯂꯩ ꯑꯗꯨꯁꯨ ꯁꯨꯒꯅꯤ
ꯎꯝ ꯁꯨꯗꯣꯛꯑꯣ ꯀꯩ ꯀꯥꯟꯅꯕ ꯅꯝꯁꯤꯜꯂꯒ ꯊꯝꯃꯨꯅ ꯀꯩ ꯀꯥꯟꯅꯕ ꯑꯩꯁꯨ ꯅ ꯇꯜꯂꯒ ꯂꯩꯔꯤꯅꯦ ꯍꯥꯏꯔꯤꯕ ꯑꯩꯁꯨ ꯑꯗꯨ ꯎꯄꯥꯏ ꯂꯩꯇꯦ
ꯑꯩ ꯍꯣꯔꯦꯟ ꯀꯔꯣꯗ ꯂꯥꯛꯀꯅꯤꯌꯦ ꯄ꯭ꯔꯣꯒ꯭ꯔꯝ ꯑꯩꯈꯣꯏꯒꯤ ꯄꯨꯡꯌꯥꯝ ꯌꯕꯒꯤ ꯐꯪꯉ ꯑꯃ ꯂꯩꯌꯦ ꯄꯥꯡꯊꯣꯛꯀꯗꯧꯕ ꯑꯃ ꯑꯗꯨꯗꯣ ꯑꯗꯨ ꯌꯧꯗ꯭ꯔꯤꯉꯩꯗ ꯑꯩꯁꯦ ꯀꯋꯥ ꯍꯣꯜꯒꯤ ꯑꯗꯨꯗ ꯆꯪꯉꯒ ꯃꯐꯝꯗꯤ ꯈꯪꯇ ꯆꯥꯎꯔꯥꯛꯄ ꯑ ꯑꯃꯗꯤ ꯍꯥꯏꯔꯛꯑꯦ ꯑꯗꯨꯗ ꯑꯩꯁꯦ ꯂꯥꯏꯔꯤꯛ ꯂꯣꯏꯕ ꯁꯔꯥꯠ ꯅꯣꯃ ꯋꯥꯠꯂꯤꯉꯩꯗꯣ ꯑꯗꯨꯒꯤ ꯑꯃ ꯂꯥꯛꯀꯅꯤ ꯍꯣꯔꯦ
ꯑꯣ ꯆꯪꯉꯛꯑꯣ ꯀꯩꯅꯣ ꯑꯗꯨꯗꯤ ꯅꯣꯏ ꯊꯕꯛꯇꯨ ꯂꯣꯏꯔꯀꯥꯟꯗ
ꯇꯥꯏꯃꯤꯡꯗꯣ ꯍꯦꯛ ꯂꯣꯏꯈꯤꯕ ꯐꯪꯁꯟꯗꯤ ꯍꯧꯗꯣꯏꯣ ꯐꯪꯁꯟꯁꯤꯁꯨ ꯄꯨꯡ ꯑꯅꯤꯗꯤ ꯍꯧꯗꯣꯏꯅꯦ ꯍꯥꯏꯕ ꯑꯩꯒꯤ ꯄ꯭ꯔꯣꯒꯥꯝꯁꯦ ꯂꯥꯏꯔꯤꯛ ꯇꯥꯕ ꯂꯣꯏꯔꯛꯄ ꯄꯨꯡ ꯀꯩꯅꯣ ꯇꯥꯔꯅꯤ ꯑꯅꯤꯃꯛ ꯈꯥꯏ ꯈꯔꯗꯤ ꯍꯦꯜꯂꯅꯤ ꯂꯣꯏꯔꯛꯗ ꯑꯍꯨꯝ ꯇꯅꯤ ꯇꯃ ꯑꯗꯨꯣ ꯑꯗꯨꯗꯤ ꯐꯪꯁꯟ ꯍꯣ ꯄ ꯃꯤꯣ ꯃꯥꯟꯅꯔꯦꯕꯀꯣ ꯑꯗꯨꯅ
ꯎꯝ
ꯁꯣꯝꯗꯁꯨ ꯌꯥꯝ ꯀꯨꯏꯅ ꯐꯪꯁꯟ ꯃꯐꯝꯗꯁꯨ ꯌꯥꯝ ꯀꯨꯏꯅ ꯂꯩꯕ ꯌꯥꯔꯣꯏꯗꯣꯏꯅꯦꯕ ꯆꯠꯂꯝꯃꯒ ꯉꯥꯏꯥꯛꯇꯪ ꯁꯪꯃꯥꯏ ꯎꯠꯂꯝꯃꯒ ꯑꯩꯅ ꯇꯧꯗꯣꯏꯁꯦ ꯑꯗꯨꯒ ꯑꯃꯨꯛ ꯀꯩꯅꯣꯗ ꯊꯕꯛ ꯑꯃꯃꯨꯛ ꯆꯠꯀꯗꯣꯏꯅꯤ ꯋꯥꯗ ꯉꯁꯤ ꯊꯕꯛ ꯌꯥꯝ ꯌꯥꯝꯃꯦ ꯍꯥꯏꯕ ꯍꯧꯖꯤꯛꯄꯨꯗꯤ ꯌꯥꯔꯤꯀꯣ ꯄꯨꯡ ꯀꯩꯅꯣꯗꯒꯤꯩꯅꯤꯗ ꯊꯣꯛꯂꯛꯇꯣꯏꯁꯦ ꯄꯨꯡ ꯑꯃ ꯃꯈꯥꯏꯗꯩ ꯊꯣꯛꯂꯛꯑꯅꯤ ꯑꯃꯥꯏ ꯇ ꯐꯇ꯭ꯔꯤ ꯉꯥꯏꯗꯗꯒꯤ ꯀꯩꯟꯁꯥꯡ ꯊꯣꯡꯈ꯭ꯔꯒꯦ
ꯍꯟꯁꯥꯡꯁꯦ ꯃꯃꯤꯅ ꯊꯣꯡꯈꯤꯕꯅ ꯑꯩ ꯀꯔꯤ ꯊꯣꯡꯒꯅꯕ ꯑꯝꯇ ꯈꯪꯗꯦ
ꯉꯜꯂꯤꯗ ꯁꯟꯗꯤꯤ ꯑꯣꯏꯕꯅꯤꯅ ꯊꯦꯡ ꯁꯥꯥꯁꯨ ꯎꯝ
ꯍ ꯂꯣ ꯀꯩꯒꯨꯝ ꯇꯧꯔꯒ ꯑꯗꯨꯝ ꯂꯩꯕ ꯉꯁꯤꯁꯦ
ꯁꯥꯎꯅꯤꯡꯉꯒꯕ
ꯎꯝ
ꯀꯩꯒꯤꯅꯣ ꯀꯩꯗꯧꯔꯨꯔꯒꯦ ꯅꯍꯥꯟꯒꯤ ꯊꯧꯗꯣꯛꯀꯤꯗ꯭ꯔꯣ ꯅꯍꯥꯟꯒꯤ ꯑꯣ ꯀꯌꯥꯃꯨꯛ ꯆꯜꯂꯤꯅꯣ
ꯃꯔꯨ ꯍꯨꯟꯕꯒꯤ ꯇꯥꯏꯃꯤꯡ ꯌꯧꯔꯛꯄꯁꯤꯗ
ꯑꯁ ꯑꯩꯅ ꯀꯩꯅꯣ ꯇꯧꯒꯦ ꯇꯧꯕ ꯌꯥꯝꯅ ꯌꯥꯝꯗ꯭ꯔꯒꯗꯤ ꯈꯪꯗꯦ ꯌꯥꯝ ꯌꯥꯝꯕ ꯑꯣꯏ ꯇꯥꯔꯗꯤ ꯆꯦꯛ ꯃꯅꯥ ꯑꯣꯏꯅ ꯏꯕꯤꯒꯦ ꯇꯧꯕ
ꯎꯝ ꯀꯔꯤ ꯃꯥꯅꯤꯗ ꯎꯟꯃꯨꯀꯤ ꯍꯧ
ꯀꯩꯅꯣꯗꯣ ꯅꯤꯡꯁꯤꯡꯉꯛꯑꯦ ꯄꯦꯔꯣꯗꯤꯒꯤ ꯑꯁꯣꯏꯕ ꯑꯝꯇ ꯌꯥꯎꯔꯝꯗ꯭ꯔꯦ ꯆꯦꯡ ꯃꯅꯥ ꯉꯇ ꯉꯥꯏꯔꯝꯃꯦ ꯑꯗꯣ ꯑꯁ ꯍꯩꯁ ꯑꯣꯖꯥꯒꯤ ꯃꯆꯥꯅꯨꯄꯥ ꯑꯃꯁꯨꯡ ꯃꯤꯁꯦꯁ ꯊꯥꯔꯃꯦꯌꯥꯏꯅ ꯍꯣꯏ ꯐꯔꯦ ꯐꯔꯦ ꯐꯔꯦ ꯍꯥꯏꯕꯗꯤ ꯃꯤꯌꯦꯡꯒꯤ ꯗꯥꯇꯣꯟ ꯀꯣ ꯃꯤꯠꯌꯦꯡꯒꯤ ꯄꯨꯟꯁꯤ ꯋꯥꯔꯤ ꯏꯕ ꯍꯥꯏꯁꯦ ꯀꯝꯄꯜꯁꯔꯤ ꯑꯩꯅ ꯗꯥꯇꯣꯟ ꯄ꯭ꯔꯃꯥꯟꯅꯦ ꯅꯣꯏꯒꯤ ꯏꯃꯨꯡꯒꯤ ꯃꯤ ꯑꯃꯒ ꯏꯒꯦꯅ ꯈꯜꯂꯣꯕ ꯅꯣꯏ ꯏꯃꯨꯡꯒꯤ ꯃꯤ ꯁꯨꯝ ꯑꯩꯅ ꯃꯥꯏꯅ ꯇꯥꯟꯅꯈ꯭ꯔꯦ ꯁꯨꯃꯥꯏꯅ ꯋꯥꯔꯤ ꯁꯥꯟꯅꯒꯦ ꯍꯥꯏꯕꯒꯤ ꯄꯣꯠ ꯇꯣ ꯑꯃꯗꯤ ꯆꯪꯗ꯭ꯔꯥ
ꯃꯥꯅꯤ ꯃꯥꯅꯤ
ꯁꯈꯤꯅꯥ ꯍꯥꯏꯇꯥꯔꯦ ꯑꯩꯅ ꯇꯧꯔꯤꯕ ꯂꯝꯗꯨꯗ ꯑꯩꯅ ꯇꯧꯔꯤꯕ ꯄꯣꯠꯇꯨ ꯁꯨꯃꯥꯏꯅ ꯎꯅꯔꯨꯏ ꯇꯥꯟꯅꯖꯔꯨꯏ ꯃꯁꯤ ꯄꯣꯛꯄꯤꯔꯝꯕ ꯑꯣꯖꯥꯗꯨꯒꯤ ꯃꯆꯥꯅꯤ ꯃꯆꯥꯅꯨꯄꯤꯅꯤ ꯑꯗꯨꯒꯤ ꯃꯃꯥꯅꯤ ꯃꯥꯍꯨꯝꯅꯤ ꯍꯥꯏꯕꯗꯨꯃ ꯄ꯭ꯔꯨꯞ ꯄꯤꯕ ꯌꯥꯕꯒꯤ ꯈꯨꯗꯝ ꯍꯥꯏꯇꯥꯔꯦ ꯑꯗꯨꯅꯦ ꯔꯤꯁꯥꯔꯁ ꯍꯥꯏꯁꯦ ꯑ ꯔꯤꯆꯥꯔꯁ ꯍꯥꯏꯕꯗꯤ ꯑꯃꯨꯛ ꯍꯜꯂꯛꯄ ꯑꯃꯨꯛ ꯊꯤꯕ ꯍꯥꯟꯅ ꯂꯩꯔꯝꯕ ꯄꯣꯠꯇꯨꯗ ꯀꯥꯏꯁꯦ ꯅꯠꯇ꯭ꯔꯣ ꯑꯩꯁꯨ ꯈꯪꯗꯦ ꯑꯗꯨ ꯇꯧꯗꯣꯏꯅꯦ ꯃꯈꯥ ꯂꯩꯕ ꯇꯤꯋꯥꯜ ꯍꯧꯖꯤꯛꯄꯨꯗꯤ ꯍꯧꯖꯤꯛꯄꯨꯗꯤ ꯃꯆꯥ ꯃꯥꯏꯅꯔꯅꯦ ꯑꯗꯨꯒ ꯍꯦꯛ ꯍꯟꯗꯛꯀꯤ ꯍꯦꯛ ꯄꯩꯈꯥꯁꯦ ꯂꯣꯏꯕꯒ ꯇꯧꯔꯗꯣꯏꯅꯦ ꯀꯔꯤꯅꯣ ꯑꯗꯣ ꯉꯁꯤꯗꯤ ꯅꯣꯡꯃꯥꯏꯖ ꯤꯡꯅꯦ ꯀꯩꯀꯩ ꯑꯇꯣꯞ ꯑꯇꯣꯞꯄ ꯁꯨꯝ ꯀꯔꯤ ꯄ꯭ꯂꯥꯟ ꯂꯩꯕ ꯉꯁꯤꯗꯤ ꯆꯠꯄ ꯈꯣꯠꯄ
ꯆꯠꯄꯒꯤꯕꯨꯗꯤ ꯂꯩ ꯑꯩꯅ ꯌꯥꯎꯗꯕꯅꯦ ꯑꯩꯈꯣꯏ ꯑꯉꯥꯡ ꯅꯨꯄꯥ ꯃꯆꯥ ꯅꯨꯄꯤ ꯃꯆꯥ ꯃꯌꯥꯝ ꯑꯃ ꯂꯣꯏꯅꯃꯛ ꯐꯥꯔꯝꯗ ꯆꯠꯇꯣꯔꯤꯑꯦ ꯑꯣ ꯁꯤꯗꯒꯤ ꯆꯥꯛ ꯌꯦꯟꯁꯥꯡ ꯂꯣꯏ ꯊꯣꯡꯉꯒ ꯄꯨꯔꯒ ꯃꯣꯏ ꯌꯥꯝ ꯀꯟꯅ ꯂꯣꯏꯁꯟꯅꯔꯤ ꯑꯩꯈꯣꯏ ꯕꯦꯝꯃ ꯍꯣꯏ ꯑꯁꯤ ꯑꯁꯤ ꯏꯅꯛ ꯅꯛꯄꯅꯤꯗ ꯑ ꯀꯩꯕ ꯑꯗꯨꯒꯤ ꯑꯩꯈꯣꯏ ꯃꯣꯏꯒꯤ ꯁꯨꯁꯤꯜꯍꯣꯏꯒꯤ ꯆꯪꯐꯝꯗꯨ ꯀꯩꯕ ꯃꯣꯏꯒꯤ ꯅꯣꯏꯒꯤ ꯀꯩꯅꯣ ꯇꯧꯐꯝꯗꯣ ꯅꯣꯏ ꯃꯔꯨꯞ ꯌꯥꯎ ꯌꯥꯎꯐꯝꯗꯣ ꯖꯒꯥꯗꯣ ꯆꯥꯖꯤꯡꯁꯨ ꯅꯠꯇꯦꯗ ꯑꯁꯤꯃꯛ ꯅꯠꯇꯦ ꯅꯪ ꯍꯥꯏꯗꯨ ꯆꯪꯁꯤꯜꯂꯦꯗ ꯅꯪ
ꯍꯣꯏꯅꯦ ꯍꯣꯏꯅꯦ ꯑ
ꯦꯜ ꯃꯇꯦꯜ ꯂꯩꯈꯥꯏ ꯆꯪꯁꯤꯜꯂꯀꯥꯟꯗ ꯎ ꯃꯅꯤꯡ ꯄꯥꯅ ꯁꯨꯝ ꯆꯠꯂꯒ ꯀꯩꯅꯣ ꯇꯥꯏꯗꯅ ꯀꯩꯕ ꯅꯪꯊꯕꯥꯟ ꯅꯪꯗꯕꯥꯅꯍꯟꯠꯇꯦ ꯀꯩ ꯍꯥꯏꯗꯣꯏꯅꯣ ꯎꯝ ꯅꯠꯇꯦ ꯑꯩꯅ ꯂꯝ ꯃꯃꯤꯡꯗꯣ ꯅꯤꯡꯖꯪꯉꯦ ꯊꯣꯛꯇꯕ ꯋꯥꯅꯤꯗ ꯈꯧꯄꯨꯝ ꯅꯠꯇꯦ ꯈꯧꯄꯨꯝꯗꯒꯤ ꯃꯅꯤꯡ ꯄꯥꯡꯅ ꯑꯗꯨꯝ ꯆꯠꯈꯤꯗꯣꯏꯅꯤ ꯃꯤ ꯑꯗꯨꯒ ꯃꯌꯥꯏ ꯋꯥꯏ ꯆꯜꯂꯛꯄ ꯑꯗꯨꯋꯥꯏꯗ ꯑꯟꯇꯤ ꯅꯣꯏꯒꯤ ꯐꯥꯝꯗꯣ ꯀꯩꯅꯣꯃꯤꯉꯕ ꯅꯔꯤꯜ ꯀꯣꯟꯖꯤꯜ ꯀꯣꯖꯤꯟ ꯍꯥꯏꯒ ꯇꯧꯕꯗ ꯑꯗꯨꯝ ꯀꯥꯎꯗ ꯂꯩꯕ ꯌꯥꯝ ꯅꯛꯄ ꯖꯒꯥꯁꯤ ꯀꯥꯎꯊꯣꯛꯏꯕ ꯉꯥꯏꯀꯣꯟꯁꯤꯟꯗ ꯂꯧꯕ ꯑꯗꯨ ꯒꯤ ꯃꯣꯏ ꯃꯌꯥꯝ ꯑꯗꯩꯗ ꯆꯠꯅꯦꯅ
ꯑꯣ
ꯆꯥꯛ ꯌꯦꯟꯖꯥꯡꯅꯤ ꯉꯁꯥꯏꯅ ꯊꯣꯡ ꯂꯣꯏꯔꯕꯅꯦ ꯑꯣꯏ ꯂꯩꯁꯥꯕꯤ ꯃꯆꯥ ꯃꯌꯥꯝ ꯀꯦꯕ ꯍꯥꯏꯗꯅ ꯑꯗꯨ ꯀꯦꯔꯤ
ꯃꯥꯅꯤ ꯑꯗꯨꯕꯨꯗꯤ ꯅꯨꯄꯤꯒ ꯅꯨꯄꯥꯗꯤ ꯈꯦꯠꯅꯩ ꯀꯩꯅ ꯅꯨ ꯅꯨꯄꯥꯗꯤ ꯃꯣꯏꯅ ꯅꯨꯄꯤ ꯑꯃꯅ ꯀꯦꯔꯛꯄꯒꯤ ꯃꯇꯝꯗꯣ ꯍꯥꯏꯔꯗꯤ ꯅꯨꯄꯥ ꯑꯝꯇꯗꯤ ꯅꯨꯄꯥ ꯅꯨꯄꯥꯗ ꯑꯣꯏꯇꯥꯔꯗꯤ ꯃꯁꯤꯡ ꯄꯥꯊꯣꯛꯄꯗꯤ ꯌꯥꯡꯈꯩꯔꯛ ꯂꯣꯏꯁꯤꯟꯕ ꯌꯥꯗꯣꯏꯅꯦ
ꯎꯝ ꯃꯥꯅꯦ ꯃꯥꯅꯦ ꯑꯗꯨꯕꯨꯗꯤ
ꯃꯣꯏꯒꯤ ꯗ꯭ꯔꯦꯁꯁꯤ ꯇꯣꯛꯀꯥꯟꯗ ꯀꯩꯅꯣꯗ ꯃꯔꯨ ꯑꯣꯏꯅ ꯃꯥꯏꯊꯣꯡꯒꯅꯦꯕ ꯀꯨꯏꯔꯤꯁꯦ
ꯎꯝ
ꯍꯝ ꯏꯁ ꯅꯨꯡꯉꯥꯏꯇꯦ ꯑꯗꯒꯤ ꯑꯥ ꯈꯔꯣꯗꯤ ꯈꯔ ꯀꯩꯅꯣꯁꯦꯈꯣꯏ ꯍꯂꯑꯦ ꯍꯜꯂꯛꯑ ꯃꯇꯨꯡꯗ ꯀꯩꯅꯣꯗꯣ ꯎꯝ ꯄꯔꯤ
ꯂꯥꯛꯃꯤꯟꯅꯔ ꯐꯅꯤ ꯑꯩꯈꯣꯏ ꯃꯣꯏ ꯑꯩꯈꯣꯏ ꯒꯥꯔꯤ ꯇꯣꯉꯥꯟ ꯇꯣꯉꯥꯟꯅ ꯊꯧꯅꯔꯛꯑꯕꯅꯤꯅꯅꯦ ꯁꯤꯚꯥꯏꯁꯦ ꯏꯕꯥꯥꯏꯅ ꯊꯣꯛꯄ ꯑꯗꯨꯝ ꯂꯥꯛꯑꯦ ꯏꯕꯥꯅꯤꯁꯨ ꯌꯥꯝ ꯐꯥꯎꯗ꯭ꯔꯣ ꯑꯗꯨꯅ ꯍꯥꯏꯁ ꯑꯗꯨꯅ ꯍꯥꯏꯁ ꯑꯁ ꯀꯂꯥꯀꯥꯔ ꯑꯣꯏ ꯀꯔꯤ ꯑꯣꯏ ꯇꯧꯔꯒ ꯏꯁꯩꯒ ꯆꯥꯛ ꯊꯛ ꯇꯅꯁꯥꯏꯁꯤꯗ ꯀꯣꯛꯍꯥꯛ ꯌꯧꯕ ꯈꯪꯍꯧ ꯊꯤꯌꯦ ꯑꯩ ꯅꯉꯣꯟꯗ ꯀꯟꯅ ꯀꯣꯜꯂꯤꯗꯨꯗꯤ ꯀꯤꯗꯅ
ꯁꯥꯡ ꯇꯥꯗꯦ ꯍꯥꯏꯕꯗꯤ ꯂꯝꯁꯦ ꯂꯝꯁꯦ ꯌꯥꯝ ꯁꯥꯡꯉꯛꯑꯒꯗꯤ ꯑꯩꯈꯣꯏꯒꯤ ꯀꯩꯅꯣ ꯍꯥꯏꯇꯥꯔꯦ ꯋꯥꯔꯤ ꯁꯥꯟꯅꯕꯅꯤ ꯈꯪꯗꯦ ꯑꯗꯨꯃꯥꯏꯅ ꯇꯧ ꯖꯔ ꯇꯔ ꯌꯍꯧꯗꯅ ꯐꯩꯗ ꯁꯨꯝ ꯀꯩ ꯋꯥꯔꯤꯁꯨ ꯉꯥꯡꯅꯗꯕꯤꯦ ꯁꯨꯝ ꯊꯧꯔꯣꯅꯦ ꯇꯜꯂꯛꯀꯅꯦ ꯍꯥꯏꯕ ꯁꯨꯝ ꯂꯝꯁꯨ ꯁꯥꯡꯕ ꯈꯪꯍꯧꯗꯕꯅꯦꯕ ꯐꯥꯒꯤꯁꯨ ꯀꯥꯏ ꯇꯧ ꯆꯠꯈꯤꯕꯗꯣ ꯑꯗꯨꯅꯦ ꯃꯥ ꯀꯩꯅꯣ ꯁꯤꯅꯑꯣ ꯑꯩꯁꯦ ꯐꯩ ꯀꯥꯅꯁꯨꯣꯛꯑꯝ ꯄꯛꯑꯝꯃꯦ ꯀꯣꯏ ꯌꯦꯠ ꯆꯨꯂꯗꯧꯕ ꯂꯩꯕꯅꯦ ꯑꯩꯁꯦ ꯅꯠꯇꯦ ꯑꯩ ꯀꯣꯏꯌꯦꯠꯇ ꯀꯥꯡ ꯌꯥꯝ ꯆꯥꯎꯕ ꯑꯃ ꯂꯩꯔꯝꯃꯦꯕ ꯆꯨꯝꯅꯩ ꯑꯗꯩ ꯀꯥꯡ ꯀꯩ ꯀꯥꯡ ꯑꯣꯏꯗꯣꯏꯅꯣ ꯍꯪꯗꯤ ꯃꯦꯂꯦꯔꯤꯌꯥꯗꯨ ꯑꯣꯏꯔꯛꯀꯦꯕ ꯑꯩꯈꯣꯏ ꯅꯣꯔꯃꯦꯜ ꯀꯥꯡꯗꯣ ꯆꯨꯝꯅꯒꯤꯌꯥ ꯆꯨꯝꯅꯩꯀꯗ ꯑꯗꯨꯝꯕ ꯇꯔꯥꯃꯨꯛ ꯆꯥꯎꯅ ꯄꯨꯟꯁꯤꯜꯂꯒ ꯀꯥꯡꯗꯣ ꯇꯔꯥꯃꯨꯛ ꯄꯨꯟꯖꯜꯂꯒ ꯆꯥꯎꯅꯦꯕ ꯀꯥꯡꯅ ꯑꯆꯧꯕꯅꯦ
ꯀꯥꯡ ꯌꯥꯎꯅꯤꯗꯗꯤ ꯀꯩꯁꯨ ꯇꯧꯔꯣꯏꯍꯦ ꯚꯥꯞꯄꯧ ꯕꯥꯞ ꯐꯠꯇ꯭ꯔꯗꯤ ꯕꯨꯠ ꯊꯣꯛꯣꯛꯄꯅꯤ
ꯑꯁ ꯇꯔꯨꯛ ꯀꯩꯁꯨ ꯇꯔꯣꯏꯗ ꯑꯗꯨꯝ ꯆꯠꯂꯦꯗꯣ ꯀꯩꯅꯣꯗ ꯑꯩꯗꯤ ꯀꯩꯅꯣ ꯇꯧꯔꯦ ꯉꯁꯤꯗꯤ ꯆꯝꯐꯨꯠꯇꯣ ꯇꯧꯗ꯭ꯔꯦ ꯈꯤꯇꯪꯁꯨ ꯊꯦꯡꯉꯃꯤꯅꯅꯦ ꯑꯗꯨꯒ ꯀꯩꯅꯣ ꯀꯩꯅꯣ ꯂꯩꯔꯝꯃꯦꯅꯦ ꯑꯩꯗꯣ ꯉꯔꯥꯡ ꯆꯥꯛ ꯆꯥꯗꯕꯒꯤ ꯀꯩꯕꯥ ꯑꯩꯈꯣꯏꯒꯤ ꯌꯥꯝ ꯍꯥꯎꯗꯧꯕ ꯍꯥꯏꯕ ꯍꯣꯏ ꯆꯖꯤꯛꯄꯨꯗꯤ ꯇꯥꯔꯦ ꯑꯗꯨ ꯑꯣꯏꯔꯒꯁꯨ ꯂꯩꯔꯝꯝꯕꯅꯤꯅ ꯌꯥꯝꯕ ꯃꯇꯝꯕ ꯑꯩꯈꯣꯏꯒꯤ ꯁꯒ꯭ꯔꯤ ꯊꯣꯡꯕ ꯑꯃꯒ ꯀꯥꯡꯉꯧ ꯑꯃꯒ ꯃꯣꯔꯣꯡ ꯑꯃ ꯐꯖꯅ ꯃꯦꯦꯜꯂꯝꯒ ꯂꯩꯔꯝꯃꯦꯕ ꯄꯤꯛꯇꯛꯅꯈꯣꯏꯒꯤ
ꯎꯝ
ꯈꯤꯇꯪ ꯆꯔꯥ ꯋꯥꯟꯁꯤꯜꯂꯦ ꯌꯥꯝꯗꯕꯤꯗ ꯌꯥꯝ ꯆꯥꯕꯗꯤꯩ ꯅꯠꯇꯦꯗ ꯈꯤꯇꯪꯈꯛ ꯁꯨꯝ ꯆꯥꯅꯤꯡꯉꯛꯑꯕ ꯑꯩꯅ ꯁꯨꯝ ꯁꯧꯒ꯭ꯔꯤꯒꯤ ꯑꯗꯨꯝ ꯁꯧꯒ꯭ꯔꯤ ꯎꯕꯗꯨꯗ ꯑꯗꯨꯒ ꯀꯩꯅꯣ ꯇꯧꯔꯦ
ꯊꯣꯏꯁꯤꯅ ꯉꯔꯥ ꯏꯔꯣꯟꯝꯕꯗꯣ ꯀꯩꯅꯣꯅ ꯀꯩꯕ ꯑꯔꯨꯅꯥ ꯑꯔꯨꯅꯥ ꯇꯣꯅꯥꯅ ꯂꯣꯟ ꯑꯗꯨꯅꯤ ꯀꯨꯏꯔꯣꯝ ꯑꯁꯦ ꯍꯥꯏꯕ ꯈꯪꯕ꯭ꯔꯥ ꯑꯗꯨꯒꯅꯦ ꯑ ꯗ ꯝ ꯀꯩꯕ ꯙꯥꯇꯨꯝ ꯅꯪ ꯂꯣꯜꯂꯣ ꯏꯔꯣꯝꯕꯁꯦ ꯗꯥꯇꯣꯝ ꯅꯪ ꯂꯧꯔꯣ ꯏꯔꯣꯝꯕꯁꯦ ꯀꯥꯏꯅꯅꯦ ꯃꯥꯅꯅꯦ ꯊꯛꯂꯥꯞꯅ ꯁꯤꯟꯅꯈꯤꯕꯒꯤ ꯋꯥꯅꯤꯗ ꯑꯩꯅ ꯅꯣꯛꯅꯤꯡꯕꯁꯤꯗꯤ ꯑꯩꯈꯣꯏꯅ ꯇꯧꯕꯁꯤꯗꯤ ꯍꯥꯎꯔꯔꯣꯏ ꯍꯥꯏꯕꯒꯤ ꯃꯑꯣꯡꯗ ꯈꯜꯂꯤꯅꯦꯕ ꯃꯣꯏꯅ ꯈꯝꯕ꯭ꯔꯥ ꯑꯗꯨ ꯀꯩꯁꯨ ꯀꯥꯏꯗꯦ ꯑꯩꯈꯣꯏ ꯃꯣꯔꯣꯛ ꯄꯥꯏꯕꯗ ꯑꯗꯨꯅ ꯍꯦ ꯑꯩꯈꯠꯁꯨ ꯗꯦꯞ ꯀꯣꯀꯨꯠꯁꯦ ꯌꯥꯝ ꯄꯥꯊꯔꯛꯑꯕꯅꯤꯅ ꯃꯁꯥꯁꯨ ꯁꯥꯏꯑꯕ ꯗꯨꯀꯅꯦ ꯗꯥꯛꯇꯞ ꯅꯪ ꯑꯣꯏꯅ ꯂꯣꯜꯂꯛꯑꯣ ꯀꯥꯏꯅ ꯃꯤꯉꯣꯟꯗꯗꯤ ꯌꯥꯝ ꯍꯪꯒꯣꯏ ꯑꯗꯨ ꯑꯗꯥꯗꯤ ꯍꯥꯏꯅꯦꯕ ꯑꯗꯨꯒ
ꯎꯝ ꯑꯃꯁꯨꯗꯤ ꯅꯥꯍꯜꯂꯕꯅꯤꯅ
ꯅꯥꯏꯗ ꯈꯨꯁꯤꯟ ꯈꯨꯌꯥꯗꯕ ꯑꯧ ꯁꯨꯡꯃ ꯁꯨꯡꯃ ꯃꯅꯨꯡꯁꯦ ꯊꯤ ꯆꯪꯉꯒ ꯇꯕ ꯑꯩ ꯊꯦꯡꯖꯔꯛꯇꯦ ꯃꯣꯏ ꯁꯤꯊꯕꯒꯤ ꯋꯥ ꯅꯠꯇꯦꯀꯣ ꯏꯔꯣꯝꯕ ꯆꯣꯠꯄ ꯈꯣꯠꯄ ꯇꯧꯕꯁꯤꯗꯤꯅꯦ ꯑꯩ ꯈꯨꯆꯟ ꯈꯨꯌꯥ ꯂꯪꯗ꯭ꯔꯗꯤ ꯑꯩ ꯇꯜꯂꯦꯕ ꯆꯥꯕ ꯑꯩꯅ ꯗꯦꯕ ꯑꯩꯒꯤ ꯏꯔꯣꯝꯕ ꯊꯦꯡꯕ ꯊꯦꯡꯖꯔꯛꯇꯦ ꯑꯩ
ꯍ ꯈꯪꯗꯦꯦ
ꯑꯗꯩ ꯍꯧꯖꯤꯛꯀꯥꯟꯁꯦ ꯆꯥꯛ ꯏꯟꯖꯥꯡ ꯆꯥꯟꯅꯔꯁꯨꯅꯦ ꯃꯥꯅ ꯑꯗꯨꯝ ꯊꯣꯡꯗ꯭ꯔꯥ ꯑ ꯊꯣꯡꯉꯕꯅꯦ ꯑꯗꯨꯅꯤ ꯍꯥꯏꯁ ꯑꯩ ꯐꯔꯦ ꯑꯩ ꯋꯥ ꯌꯥꯝ ꯁꯪꯉꯦ ꯑꯗꯨꯅꯤ ꯍꯥꯏꯁꯦ ꯑꯩꯅ ꯍꯥꯎꯒꯦꯔ ꯍꯥꯎꯔꯣꯏꯔꯥ ꯑꯗꯨꯝ ꯊꯣꯡꯕ ꯍꯥꯏꯁꯦ ꯑꯩꯅ ꯑꯗꯨꯝ ꯊꯣꯡꯗ꯭ꯔꯥ ꯑꯌꯥꯝꯕꯅ
ꯎꯝ
ꯑꯗꯣ ꯍꯧꯖꯤꯛꯇꯤ ꯑꯩ ꯊꯣꯡꯗ꯭ꯔꯥ ꯑꯩ ꯋꯥ ꯌꯥꯝ ꯁꯪꯉꯦꯅ ꯈꯜꯂꯤ ꯌꯥꯝ ꯐꯔꯦꯅ ꯈꯜꯂꯤ
ꯍꯣꯏ
ꯎꯝ ꯑꯩ ꯍꯥꯎꯒꯦ ꯃꯤꯅ ꯊꯣꯡꯕꯗꯨꯁꯨ ꯑꯩ ꯍꯥꯎ ꯌꯥ ꯍꯥꯎꯇꯦ ꯍꯥꯏꯖꯔꯣꯏ ꯑꯗꯨꯝ ꯑꯩ ꯑꯁ ꯑꯩꯅ ꯆꯥꯅꯤꯡꯉ ꯆꯥꯅꯤꯡ ꯆꯥꯡꯅꯤꯡꯗ ꯇꯣꯛꯅꯤꯡ ꯈꯜꯂ ꯂꯩꯖꯩꯑꯕ ꯑꯗꯨꯏꯗꯨꯅꯅꯦ ꯀꯝꯍꯜ ꯑꯣ ꯐꯔꯦ ꯅꯟꯗꯤꯁꯦ ꯃꯦꯁꯦꯁ ꯊꯥꯔꯛꯑꯦ ꯃꯥ ꯊꯕꯛ ꯆꯤꯜꯂꯤ ꯍꯥꯏ ꯑꯗꯨꯝ ꯐꯣꯟ ꯑꯣꯏꯅ ꯇꯧꯔꯒꯦ
ꯍꯣ ꯍꯣ ꯍꯣ ꯐꯔꯦ ꯐꯔꯦ ꯑꯩꯁꯨ ꯑꯝꯇ ꯀꯩꯅꯣ ꯆꯪꯉꯨꯒꯤ ꯃꯅꯤꯡꯗ